ꯍꯜꯂꯣ
ꯍꯜꯂꯣ
ꯇꯥꯔꯤꯕ꯭ꯔꯣ ꯏꯇꯥꯎ ꯎꯝ
ꯇ ꯇꯥꯔꯤꯌꯦ ꯇꯧ
ꯀꯩꯗꯧꯔꯤꯅꯣ
ꯐꯃꯨꯡꯗ ꯍꯤꯞꯄꯒ ꯂꯩꯌꯦ ꯚꯥꯏ ꯏꯇꯥꯎ
ꯆꯥꯛꯇꯤ ꯆꯥꯔꯕ
ꯆꯠ
ꯍꯥꯥ
ꯑꯦ ꯆꯥꯔꯃ ꯅꯪꯗꯤ ꯆꯥꯔꯞ
ꯑꯩ ꯍꯧꯖꯤꯛ ꯑꯩꯗꯤ ꯑꯩ ꯍꯧꯖꯤꯛ ꯆꯥꯇꯣꯛꯄꯗ ꯉꯥꯏꯔꯤ ꯆꯥꯈ꯭ꯔꯦ ꯍꯣꯏ
ꯑꯣ ꯀꯩ ꯃꯊꯦꯜ ꯆꯥꯔꯒꯦ
ꯅꯨꯡꯗꯥꯡꯒꯤ ꯎꯝ ꯅꯨꯡꯗꯥꯡ ꯑꯣꯛ ꯂꯧꯔꯒ ꯆꯥꯕꯒꯤ ꯈꯔ ꯂꯦꯝꯍꯧꯕꯗꯣ ꯉꯁꯤꯁꯨ ꯑꯃꯨꯛꯒ ꯍꯨꯟꯗꯣꯛꯄꯗꯨ ꯄꯥꯝꯃꯨꯕꯒꯤ ꯆꯥꯏ
ꯑꯥ ꯁꯤ ꯄꯥꯝꯃꯨꯍꯦ ꯍꯨꯟꯗꯣꯛꯀꯅꯨ ꯍꯦ ꯑꯗꯨꯒꯨꯝꯕꯗꯤ
ꯎꯝ ꯃꯥꯅꯦ ꯃꯥ ꯑꯗꯨꯒꯤ ꯑꯃꯨꯛꯀ ꯆꯥꯁꯤꯜꯂꯨꯕ ꯅꯍꯥꯟ ꯏꯕꯥꯟꯅꯤꯒꯤꯗꯣ ꯑꯦꯛꯖꯥꯝ ꯀꯔꯝ ꯀꯥꯟꯗ ꯑꯣꯏꯗꯧꯕ ꯃꯥꯟꯕ꯭ꯔꯣ ꯚꯥꯢ
ꯈꯪꯗꯦꯅꯦ ꯚꯥꯏ ꯑꯗꯣ ꯊꯦꯡꯗꯤ ꯊꯦꯡꯗꯧ ꯃꯥꯜꯂꯦ ꯍꯟꯗ ꯅꯊꯟꯗꯥ ꯊꯣꯛꯀꯗꯔ ꯊꯣꯛꯑꯣꯏꯔꯣ ꯍꯟꯗꯛꯇꯤ ꯊꯣꯛꯄꯗꯤ ꯊꯣꯛꯀꯗꯕ ꯃꯥꯜꯂꯦ ꯃꯣꯏ ꯑꯩ ꯑꯩꯅ ꯊꯥ ꯀꯩꯅꯣꯒꯤ ꯅꯪꯒꯤ ꯋꯥꯆꯦꯞꯇ ꯊꯥꯕꯗꯣ
ꯎꯝ
ꯇꯥꯕ꯭ꯔꯣ
ꯇꯥꯏ ꯇꯥꯏ
ꯑꯣ ꯑꯩꯅ ꯊꯥꯕꯗꯣ ꯅꯪꯉꯣꯟꯗ
ꯎꯝ
ꯑꯗꯨꯗꯣ ꯄꯥ ꯀꯩꯅꯣꯅꯤꯗꯕ ꯇꯣꯏꯟꯇꯤ ꯇꯣꯏꯟꯇꯤ ꯋꯥꯟꯒꯤꯅꯦꯕ ꯑꯗꯣ
ꯑꯣ ꯑꯩꯁꯨ ꯍꯟꯗꯛꯀꯤꯔ ꯍꯥꯏꯅ ꯇꯥ ꯑꯦꯃꯤ ꯀꯥꯔꯣꯏ ꯀꯩꯅꯣ ꯑꯃ ꯇꯧꯅꯕ ꯀꯟꯅ ꯍꯣꯠꯅꯔꯤ ꯑꯗꯨ ꯌꯥꯗꯕꯀꯣ ꯍꯦꯛꯇ ꯌꯥꯗꯕ
ꯎꯝ ꯑꯩꯁꯨ ꯑꯩꯈꯣꯏꯒꯤ ꯑꯣꯏꯔꯝ ꯑꯩꯈꯣꯏꯒꯤ ꯑꯣꯏꯔꯁꯨ ꯀꯩꯅꯣ ꯑꯥ ꯁꯤ ꯏ ꯀꯩꯅꯣꯗꯤ ꯑꯦꯛꯖꯥꯝ ꯊꯥꯅꯤꯡꯉꯥꯏ ꯊꯣꯂꯛꯄꯗ ꯑꯩꯅ ꯑꯩꯁꯨ ꯑꯃꯨꯛ ꯌꯦꯡꯉꯦꯕꯀꯣ
ꯎꯝ
ꯑꯗꯨ ꯑꯩꯅ ꯁꯦꯝꯈꯤꯕꯗꯨꯗꯤ ꯐꯤꯖꯤꯀꯦꯜ ꯍꯥꯟꯅ ꯇꯧꯅꯤꯕꯀꯣ
ꯑꯗꯨꯒꯤ ꯍꯣꯏ ꯑꯗꯨꯃꯥꯏꯅ ꯍꯥꯏ ꯍꯥꯏꯔꯛꯑꯦ ꯅꯪ ꯁꯦꯝꯕ ꯃꯇꯝꯗꯁꯨ
ꯐꯤꯖꯤꯀꯦꯜ ꯍꯥꯟꯅ ꯇꯧꯅꯤ ꯑꯗꯨꯒ ꯑꯗꯨꯒ ꯁꯤꯕꯤ ꯁꯤꯕꯤ ꯁꯤ ꯑꯃꯨꯛ ꯁꯤꯕꯤ ꯇꯧꯒꯗꯕ ꯑꯃꯨꯛ
ꯑꯣ ꯐꯤꯖꯤꯀꯦꯜ ꯇꯧꯔ ꯈꯜꯂꯕ ꯀꯥꯡꯕꯨꯗꯣ
ꯎꯝ
ꯎꯝ
ꯑꯗꯨ ꯊꯣꯛ ꯆꯠꯇꯤ ꯆꯠꯀꯅꯤꯀꯣ
ꯀꯔꯤ ꯑꯩꯔꯣ
ꯗꯨ ꯊꯣꯛꯂꯥꯛꯑꯗꯤ
ꯆꯠꯀꯅꯤꯅꯦ ꯑꯗꯨꯒꯤꯗꯃꯛꯇ ꯍꯧꯖꯤꯛ ꯀꯟꯅ ꯁꯦꯝ ꯁꯥꯔꯤꯅꯦ
ꯎꯝ ꯇꯧꯒꯗꯕꯅꯤ ꯍꯣꯏ ꯑꯗꯨꯁꯨ ꯑꯥ ꯑꯗꯨꯒꯨꯝꯕꯗꯤ ꯔꯦꯡꯁꯨ ꯂꯩꯌꯦꯗꯅ
ꯎꯝ
ꯔꯦꯂꯤꯁꯨ ꯑꯗꯨꯃꯨꯛ ꯄꯥꯛ ꯂꯥꯛꯇ꯭ꯔꯦꯕ
ꯃꯥꯅꯦ ꯑꯗꯨ ꯔꯦꯂꯤꯗꯗꯤ ꯋꯥꯟ ꯄꯣꯏꯟ ꯁꯤꯛꯁ ꯃꯤꯇꯔ ꯑꯗꯨꯝ ꯑꯣꯏꯒꯅꯤꯀꯣ
ꯏꯕꯗꯤ ꯁꯨꯃꯥꯏꯅ ꯏ ꯏꯕꯅꯦ
ꯇꯥꯏꯃꯤꯡꯗꯨꯗꯤ ꯐꯥꯏꯚ ꯃꯤꯅꯤꯠ ꯑꯣꯏꯗ
ꯇꯥꯏꯃꯤꯡ ꯈꯪ ꯐꯥꯏꯚ ꯃꯤꯅꯤꯠ ꯑꯣꯏꯔꯝꯃꯣꯏꯍꯦ ꯐꯥꯏꯚ ꯃꯤꯅꯤꯠ ꯊꯥꯔꯇꯤ ꯅꯠ ꯑꯩ ꯀꯥꯎꯔꯦꯅꯦ ꯃꯣꯏ ꯏꯕꯗꯣ
ꯑꯣ ꯍꯟꯗꯛꯇꯤ ꯑꯁ ꯆꯦꯟꯕꯨ ꯆꯦꯟꯕꯨ ꯆꯦꯟꯂꯗꯤ ꯐꯥꯖꯅ ꯆꯦꯟꯕ ꯇꯥꯔꯦ ꯅꯍꯥꯟ ꯑꯁ ꯑꯈꯣꯏ ꯑꯩ ꯇꯧꯕꯗꯣ ꯈꯤꯇꯪꯗ ꯂꯩꯍꯧꯕꯀꯣ ꯑꯩꯖꯦ ꯑꯁ
ꯍꯣꯏ ꯃꯣꯏꯒꯤ ꯃꯣꯏꯒꯤ ꯂꯝꯖꯦꯟ ꯆꯦꯟꯕꯗꯗꯤ ꯑꯗꯨꯝ ꯅꯨꯡꯉꯥꯏꯕꯅꯦ ꯃꯣꯏꯒꯤꯗꯤ ꯎꯝ ꯈꯣ ꯈꯣꯡꯗ ꯀꯩꯅꯣꯗ ꯇ꯭ꯔꯦꯛ ꯇ꯭ꯔꯦꯛ ꯇ꯭ꯔꯦꯛꯀ꯭ꯔ ꯑꯃ ꯂꯩꯕꯗꯣ
ꯎꯝ
ꯑꯥ ꯑꯗꯨꯒꯨꯝꯕ ꯍꯥꯞꯁꯜꯂꯦꯕꯀꯣ
ꯎꯝ
ꯇ꯭ꯔꯦꯛ ꯈꯣꯏꯒꯤ ꯇ꯭ꯔꯦꯛ ꯇꯧꯅꯤꯡꯉꯥꯏ
ꯐꯩꯅꯦ ꯑꯗꯨꯨꯗꯤ ꯅꯪ ꯍꯥꯟꯅ ꯊꯣꯝ ꯁꯣꯝꯗ ꯆꯦꯟꯕ ꯆꯠꯈ꯭ꯔꯕ ꯅꯠꯇ꯭ꯔꯣ
ꯑꯦꯛꯖꯥꯝꯗꯨꯗꯤ ꯀꯃꯥꯏ ꯌꯥꯝ ꯂꯨꯏꯕ꯭ꯔꯥ
ꯑꯁ ꯈꯣꯡꯉꯦꯍꯦ
ꯍꯟꯗꯛ ꯖꯤꯗꯤꯒꯤꯗꯣ ꯅꯪ ꯊꯥꯍꯧꯗꯕ꯭ꯔꯥ
ꯊꯥꯕꯅꯤꯅꯦ ꯑꯩ ꯊꯥꯕꯗ ꯑꯃꯨꯛ ꯑꯩ ꯈꯨꯟꯗ ꯁꯤꯗ ꯂꯩꯔꯝ ꯂꯩꯕꯗ ꯑꯩꯒꯤ ꯃꯥꯔꯛꯇꯣ ꯌꯦꯡꯍꯧꯗꯕ ꯫
ꯑꯣ ꯑꯩꯖꯤ ꯑꯁꯦ ꯔꯣꯁ ꯀꯣꯔꯗ ꯁꯚꯦꯟꯇꯤ ꯄ꯭ꯂꯥꯁꯇꯤ ꯐꯪꯕꯅꯦꯕꯀꯣ
ꯑꯧ꯫
ꯑꯗꯨꯒꯤ ꯑꯁ ꯅꯦꯒꯦꯇꯤꯞ ꯃꯥꯔꯀꯤꯡ ꯈꯔ ꯆꯠꯄꯗ ꯑꯩꯠꯇꯤ ꯁꯤꯛꯁꯇꯤ ꯃꯨꯛ ꯁꯤꯛꯁꯇꯤ ꯄ꯭ꯂꯥꯁ ꯈꯛꯇ ꯉꯥꯏꯔꯦꯅꯦ꯫ ꯊꯥꯖꯕ ꯌꯥꯝ ꯂꯩ ꯊꯥꯖ ꯊꯥꯖꯗ꯭ꯔꯦ꯫
ꯑꯣ ꯅꯦꯒꯦꯇꯤꯚ ꯃꯥꯔꯀꯤꯡ ꯍꯟꯗꯛꯀꯤꯗꯤ ꯑꯩꯗꯤ ꯌꯥꯗꯦꯗ ꯫ ꯀꯌꯥ ꯀꯌꯥꯁꯨ ꯌꯧꯒ ꯌꯧꯒꯗ꯭ꯔꯣ?
ꯑꯗꯨꯅꯤꯅꯦ ꯍꯟꯗꯛꯖꯦ ꯁꯤꯝꯄ꯭ꯂꯤꯐꯥꯏ ꯐꯥꯎ ꯇꯧꯕ ꯍꯩꯗꯔꯤ ꯍꯩꯗꯕ ꯋꯥꯅꯤꯗ ꯑꯁ ꯍꯟꯗꯛꯒꯤ ꯑꯦꯛꯖꯥꯝꯗꯤ ꯌꯥꯝ ꯅꯨꯡꯉꯥꯏꯇꯦ꯫
ꯎꯝ ꯑꯗꯨꯁꯨ ꯃꯣꯏ ꯅꯣꯏꯒꯤ ꯎꯝ ꯅꯣꯏꯗꯤ ꯑꯗꯨ ꯑꯗꯨꯒꯨꯝꯕꯁꯨ ꯅꯣꯏꯒꯤꯗꯤ ꯅꯣꯏ ꯃꯥꯔꯛꯇꯤ ꯑꯗꯨꯝ ꯋꯥꯡꯉꯤ ꯀꯩꯅꯣ ꯫
ꯑꯗꯨꯝ ꯑꯁ ꯈꯔ ꯈꯤꯇꯪꯒ ꯍꯣꯠꯅꯍꯧꯔꯗꯤ ꯅꯨꯡꯉꯥꯏꯗꯕꯅꯤꯀꯣ ꯍꯥꯏꯅ ꯈꯜꯂꯦ ꯫ ꯀꯣꯏꯁꯟ ꯑꯃ ꯑꯃ ꯍꯪꯕꯀꯣ ꯏꯪꯂꯤꯁ ꯄꯦꯄꯔꯗ ꯑꯍꯥꯟꯕ ꯀꯣꯏꯁꯟꯗ ꯋꯥꯠ ꯗꯨ ꯋꯤ ꯀꯣꯜ ꯀꯩꯅꯣ ꯄ꯭ꯔꯣꯐꯦꯁꯅꯦꯜ ꯄ꯭ꯔꯣꯐꯦꯁꯅꯦꯜ ꯐ꯭ꯂꯥꯏꯌꯔ ꯑꯣꯏꯕ ꯀꯥꯡꯕꯨꯗꯣ ꯀꯔꯝ ꯀꯃꯥꯏꯅ ꯀꯥꯎꯕ꯭ꯔꯥ? ꯍꯥꯏꯅ ꯍꯥꯏꯌꯦꯕꯀꯣ
ꯑ
ꯀꯣꯏꯁꯟ ꯑꯟꯁꯔ ꯑꯁꯦꯡꯕꯗꯤ ꯄꯥꯏꯂꯣꯠ ꯑꯣꯏꯗꯣꯏꯅꯦꯕ ꯑꯗꯨ ꯏꯌꯥꯔꯃꯦꯟ ꯍꯥꯏꯅꯁꯨ ꯑꯣꯞꯁꯟꯗꯨꯗ ꯂꯩꯕ ꯑꯗꯨ ꯏꯌꯥꯔꯃꯦꯟꯃꯨꯛ ꯀꯣꯠꯁꯤꯜꯂꯨꯕ
ꯍ
ꯑꯁ ꯀꯣꯟꯁꯇꯤꯇ꯭ꯌꯨꯁꯟ ꯀꯩꯅꯣ ꯑꯥꯔꯇꯤꯀꯜꯒ ꯑꯥꯔꯇꯤꯀꯜꯒ ꯍꯪꯕꯗꯣ ꯑꯁ ꯀꯥꯎꯕ ꯋꯥꯅꯤ ꯐꯖꯅ ꯄꯥꯔꯒ ꯂꯥꯛꯕꯗꯣ ꯀꯥꯎꯕ ꯫ ꯀꯣꯟꯐ꯭ꯌꯨꯁ ꯆꯠꯄꯗꯒꯤ ꯂꯥꯟꯅ ꯑꯃꯨꯛ ꯈꯨꯝꯔꯝꯕꯀꯣ꯫
ꯍꯟꯗꯛꯀꯤꯁꯦ ꯀꯩꯅꯣꯒꯤ ꯍꯟꯗꯛ ꯑꯦꯇꯦꯛꯇꯤꯒꯤꯁꯦ ꯑꯗꯨꯝ ꯈꯔꯗꯤ ꯂꯨꯗꯤ ꯂꯨꯏꯌꯦꯀꯣ ꯀꯣꯁꯟ ꯄꯦꯇꯥꯟꯅꯃꯨꯛ ꯈꯔ ꯍꯣꯡꯕꯅꯤꯅ
ꯎꯝ ꯂꯨꯋꯦ꯫
ꯈꯔ ꯍꯣꯡꯗꯣꯛꯑꯦꯗꯅ ꯅꯍꯥꯟꯗꯒꯤ ꯫
ꯃꯥꯅꯦ ꯃꯥꯅꯦ
ꯍꯥꯟꯅꯒꯤꯗꯤ ꯁꯨꯃꯥꯏꯅ ꯇꯧꯗꯦꯕ ꯃꯣꯏ ꯀꯣꯏꯁꯟ ꯍꯪꯕꯗꯣ꯫
ꯑꯣ ꯁꯨꯝ ꯁꯨꯝ ꯃꯇꯝꯒꯤ ꯃꯇꯨꯡ ꯏꯟꯅ ꯁꯨꯝ ꯁꯨꯝ ꯂꯨꯁꯜꯂꯛ
ꯍꯣꯏ ꯍꯟꯗꯛ ꯍꯟꯗꯛꯁꯦ ꯀꯩꯅꯣꯅꯤꯅꯦ ꯚꯦꯀꯥꯟꯁꯤꯁꯨ ꯈꯔ ꯌꯥꯗꯕꯅꯤꯅꯦ꯫
ꯚꯦꯀꯦꯟꯁꯤ ꯀꯨꯟ ꯂꯤꯁꯤꯡ ꯀꯨꯟ ꯈꯔ ꯍꯦꯟꯕ ꯇ꯭ꯋꯦꯟꯇꯤ ꯐꯥꯏꯚ ꯊꯥꯎꯖꯟꯒꯨꯝꯕ ꯈꯛꯇ ꯑꯣꯏꯑꯦꯅꯦ꯫ ꯍꯥꯟꯅꯗꯤ ꯌꯥꯡꯈꯩ ꯂꯧꯏ ꯍꯥꯏꯕ ꯅꯠꯇ꯭ꯔꯣ?
ꯑꯩ ꯅꯍꯥꯟ
ꯍꯟꯗꯛ ꯇ꯭ꯋꯦꯟꯇꯤ ꯇ꯭ꯋꯦꯟꯇꯤ ꯁꯤꯛꯁꯀꯤ ꯑꯅꯧꯕ ꯊꯣꯛꯂꯛꯀꯗꯕꯗ ꯇ꯭ꯋꯦꯟꯇꯤ ꯇ꯭ꯋꯦꯟꯇꯤ ꯁꯤꯛꯁ ꯇ꯭ꯋꯦꯟꯇꯤ ꯁꯤꯛꯁ ꯇ꯭ꯋꯦꯟꯇꯤ ꯁꯚꯦꯟꯒꯤꯗꯤ ꯚꯦꯀꯦꯟꯁꯤ ꯑꯃꯨꯛꯀ ꯍꯦꯟꯒꯠꯀꯅꯤ ꯍꯥꯏ꯫ ꯍꯥ
ꯇꯥꯕ꯭ꯔꯣ?
ꯇꯥꯏꯌꯦ ꯇꯥꯏꯌꯦ ꯇꯥꯗꯕ꯭ꯔꯣ
ꯑꯧ ꯇꯥꯎ
ꯇꯥꯏꯌꯦ ꯇꯥꯏꯌꯦ
ꯑꯣꯍ‌ꯣ
ꯇꯥꯗꯕ꯭ꯔꯣ
ꯇ꯭ꯋꯦꯟꯇꯤ ꯇ꯭ꯋꯦꯟꯇꯤ ꯁꯤꯛꯁ ꯅꯦꯛꯁ ꯏꯌ꯭ꯔ ꯑꯃꯨꯛ ꯈꯔ ꯍꯣꯠꯅꯔꯒꯦ
ꯑꯩꯁꯨ ꯁꯨꯃꯥꯏꯅ ꯈꯜꯂꯤꯅꯤ ꯑꯩꯗꯤ ꯅꯣꯏ ꯍꯥꯟꯅ ꯆꯦꯟꯕꯗꯨꯗꯛ ꯈꯟꯕꯗꯒꯤ ꯅꯣꯏ ꯆꯠ ꯆꯠꯂꯝ ꯆꯠꯂꯝꯒꯅꯤ ꯍꯥꯏꯅ ꯈꯜꯂꯨꯔꯒ ꯂꯩꯔꯨꯝꯅꯦ ꯈꯜꯂꯒ ꯂꯩꯔꯨꯕꯅꯦ ꯑ
ꯎꯄꯥꯏ ꯂꯩꯇꯦ ꯃꯈꯣꯏꯒꯤ ꯑꯩꯈꯣꯏꯒꯤ ꯃꯈꯣꯏꯒꯤ ꯃꯥꯛꯇꯤ
ꯅꯪ ꯅꯍꯥꯟ ꯐꯤꯖꯤꯀꯦꯜꯗꯤ ꯀ꯭ꯂꯤꯌ꯭ꯔ ꯇꯧꯕ ꯅꯠꯇ꯭ꯔꯣ
ꯍꯣꯏ ꯐꯤꯖꯤꯀꯦꯜ ꯀ꯭ꯂꯤꯌ꯭ꯔ ꯇꯧꯕꯅꯤ ꯑꯗꯨꯒ ꯐꯥꯏꯅꯦꯜ ꯃꯦꯔꯤꯠ ꯂꯤꯁꯇꯨ ꯃꯥꯛꯇꯨ ꯌꯥꯗꯤ ꯌꯥꯗꯕꯅꯦ ꯑꯗꯨꯒꯁꯨ ꯑꯦꯛꯁ ꯀꯩꯅꯣꯒꯤ ꯑꯦꯛꯁꯄꯤꯔꯤꯌꯦꯟꯒꯤ ꯑꯣꯏꯅ ꯆꯠꯄꯅꯦꯕ
ꯎꯝ
ꯃꯦꯗꯤꯀꯥꯜꯒꯨꯝꯕ ꯇꯧꯕꯁꯤ ꯀꯃꯥꯏ ꯇꯧꯒꯦꯗꯣ
ꯐꯤꯖꯤꯀꯜꯗꯤ ꯌꯥꯝ ꯂꯤꯡꯕ ꯃꯥꯜꯂꯤꯀꯣ ꯢꯇꯥꯎꯁꯨ
ꯇꯠꯇꯦꯗꯅ
ꯐꯤꯖꯤꯀꯜꯗꯣ ꯌꯥꯝ ꯀꯟꯕ꯭ꯔꯥꯅꯦ ꯀꯃꯥꯏ ꯇꯧꯕ꯭ꯔꯥ ꯌꯥꯝ ꯀꯥ ꯍꯦꯟꯅ
ꯀꯟꯗꯦ ꯕꯥꯢ ꯇꯞ
ꯑꯣ ꯑꯁ ꯑꯩꯗꯤ ꯍꯣꯠꯅꯕ ꯇꯟꯕꯒꯤꯅꯤꯅꯦ ꯑꯁ ꯅꯍꯥꯟꯗꯒꯤꯗꯤ ꯑꯣꯢꯗꯤ ꯑꯣꯢ ꯑꯣꯏꯔꯛꯄ ꯌꯥꯕ꯭ꯔꯔꯕꯅꯤ ꯍꯣꯟꯕꯨ ꯍꯣꯠꯅꯔ ꯀꯥ ꯈꯔ ꯀꯟꯅꯕꯨ ꯍ‌ꯣꯠꯅ ꯍꯣꯠꯕꯨꯅꯔꯗꯤ
ꯆꯞ ꯃꯥꯟꯅꯔꯦꯗ ꯁꯤꯗꯁꯨ ꯑꯁ ꯅꯪꯗꯤ ꯏꯁꯩꯁꯨ ꯁꯛꯄ ꯍꯩꯔꯦ ꯇꯒ꯭ꯂ‌ꯣ
ꯀꯥꯢꯗ‌ꯦ ꯅꯁꯨꯝ ꯃꯔꯛ ꯃꯔꯛꯇ ꯏꯟꯇ꯭ꯔꯇꯦꯟꯃꯦꯟꯒꯤ ꯑꯣꯏꯅ ꯑꯩ ꯇꯧꯔꯛ ꯇꯧꯕꯅꯤꯍꯦ
ꯎꯝ ꯁꯛꯁꯨ ꯁꯛ ꯑꯥ ꯁꯛꯁꯨ ꯊꯤꯕꯁꯨ ꯅꯠꯇꯦ ꯏꯁꯩ ꯁꯛꯄꯁꯨ ꯑꯗꯨꯝ
ꯀꯗꯥꯏꯒꯤ ꯑꯁ ꯅꯪꯅꯕꯨ ꯅꯪꯅ ꯑꯩ ꯑꯩꯉꯣꯟ ꯑꯩꯕꯨ ꯌꯥꯝ ꯋꯥꯡꯅ ꯊꯥꯡꯒꯠꯄꯤꯔꯤꯀꯣ ꯃꯥꯏꯁꯦ ꯑꯥ ꯌꯧꯗꯧꯔꯦ
ꯍꯧꯖꯤꯛꯇꯤ ꯀꯅꯥ ꯀꯅꯥꯒ ꯂꯩꯒꯦ
ꯏꯃꯥꯟꯅꯕ ꯑꯃ ꯂꯩ ꯏꯃꯥꯟꯅꯕ ꯑꯃꯒ
ꯑꯣ
ꯏꯌꯥꯝꯕꯒꯤ ꯏꯌꯥꯝꯕꯒꯤ ꯃꯠ ꯏꯌꯥꯝꯕꯒꯤ ꯃꯇꯨ ꯃꯇꯨꯒꯤ ꯃꯅꯥꯎꯅꯨꯄꯥ ꯀꯣ
ꯑꯧ ꯑꯣ ꯍꯟꯗꯛꯗꯤ ꯀ ꯅꯪ ꯀꯩꯅꯣꯗ ꯂꯧꯕ꯭ꯔꯣ ꯀꯣꯆꯤꯡꯒꯨꯝꯕ
ꯑꯩ ꯂꯣꯏꯈ꯭ꯔꯦ ꯂꯣꯏꯒ꯭ꯔꯦ ꯂꯥꯏꯔꯤꯛꯀ ꯄꯥꯅꯤꯡꯕ ꯐꯥꯎꯔꯛꯇ꯭ꯔꯦꯗ ꯍꯧꯖꯤꯛꯀꯥꯟꯁꯦ ꯀꯃꯥꯏ ꯇꯧꯗꯣꯏꯅ‌ꯣ
ꯑꯗꯨꯒꯤꯅꯤꯅꯦ ꯄꯥꯅꯤꯡꯗꯕꯒꯤ
ꯑꯗꯨꯅꯤ
ꯇꯣꯂꯣꯞꯇꯤ ꯆꯥꯅꯤꯡꯕ ꯑꯗꯨꯒ ꯆꯥꯅꯤꯡꯉꯥꯏ ꯍꯣꯠꯅꯕꯗꯤ ꯇꯟꯕ
ꯑꯗꯨꯅꯦ ꯄꯣꯠꯇꯣ ꯍ ꯑꯗꯨꯗ ꯂꯩꯈ꯭ꯔꯦꯕ ꯈꯪꯗ꯭ꯔꯦꯗꯥ ꯑꯩꯈꯣꯏꯒꯤꯁꯨ ꯃꯇꯝ ꯂꯥꯛꯀꯅꯤꯗꯥ ꯃꯤ ꯈꯇ ꯇꯧꯕ ꯌꯥꯕꯔꯣ ꯑꯩꯈꯣꯏꯒꯤꯁꯨ ꯂꯥꯛꯀꯅꯤꯗꯥ ꯐꯖꯅ ꯍꯣꯠꯄꯨ ꯍꯣꯠꯅꯔꯗꯤ ꯂꯥꯛꯀꯅꯤ ꯈꯣꯏ ꯃꯔꯨꯞ ꯀꯥꯡꯕꯨ ꯑꯌꯥꯝꯕꯅ ꯑꯁ ꯁꯤꯕꯥꯏ ꯌꯥꯝ ꯆꯪꯅꯈ꯭ꯔꯦꯅꯦ
ꯑꯩ ꯍꯩ ꯑꯩꯁꯨ ꯃꯣꯏꯁꯨ ꯊꯧꯋꯦ ꯆꯪꯈ꯭ꯔꯕꯅꯦ ꯐꯖꯅ
ꯇꯣꯂꯣꯞꯀ ꯊꯤ ꯊꯤ ꯋꯥꯡ ꯆꯥꯎ ꯆꯥꯔꯒ ꯅꯨꯡꯉꯥꯏꯟ ꯂꯩꯈ꯭ꯔꯦꯅꯦ ꯍꯧꯖꯤꯛꯀꯥꯟ ꯑꯁ
ꯍꯟꯗꯛ ꯍꯟꯗꯛ ꯈꯣꯏꯒꯤ ꯅꯤꯒꯤꯗꯣ ꯊꯣꯛ ꯊꯣꯛꯄ ꯀꯣ
ꯎꯝ
ꯑꯩ ꯃꯤ ꯑꯍꯨꯝꯒꯤꯗꯤ ꯇꯧꯕꯤꯈꯤꯕꯅꯦ ꯑꯃꯗꯤ ꯃꯥꯒꯤꯗꯤ ꯑꯗꯨꯝ ꯏꯟꯇ꯭ꯔꯦꯁ ꯀ ꯂꯩꯇꯕꯀꯣ ꯃꯥꯗꯤ
ꯑꯣ ꯈꯣꯏ ꯑꯈꯣꯏꯁꯨ ꯃꯤ ꯃꯤ ꯑꯇꯣꯝ ꯃꯤ ꯈꯥ ꯃꯤ ꯑꯇꯩ ꯈꯇ ꯇꯧꯕ ꯌꯥꯗ꯭ꯔꯦ ꯑꯈꯣꯏꯁꯨ ꯇꯧꯅꯕ ꯇꯧꯁꯦ ꯗꯅꯥ
ꯎꯝ ꯑꯗꯨꯅꯦ
ꯀꯥꯢ ꯀꯥꯏꯗ ꯆꯦꯟꯕ꯭ꯔꯥ ꯅꯣꯏ
ꯆꯦꯟ ꯍꯥꯏꯗꯤ
ꯑꯩ ꯑꯩꯅ ꯍꯥꯏꯗꯤ ꯀꯩꯅꯣ ꯍꯧꯖꯤꯛꯀꯥꯟ ꯋꯥꯛꯀꯤꯡꯒꯨꯝꯕ ꯀꯥꯏ ꯀꯔꯥꯏꯗ ꯆꯦꯟꯕ꯭ꯔꯥ ꯍꯥꯏꯕꯅꯦ ꯆꯦꯟꯃꯤꯟꯅꯁ
ꯑꯩ ꯍꯧꯖꯤꯛ ꯀꯩꯅꯣꯗ ꯂꯩꯌꯦꯕ ꯎꯝ ꯇꯧ ꯑꯥ ꯈꯨꯟꯗ ꯍꯣꯏ
ꯀꯔꯝ ꯀꯥꯟꯗ ꯂꯥꯛꯀꯅꯤ ꯑꯃꯨꯛꯀꯥ
ꯈꯪꯗ꯭ꯔꯦ ꯃꯇꯝ ꯐꯖꯅ ꯑꯥ ꯑꯗꯨꯒ ꯆꯞ ꯆꯥꯕꯗꯤ ꯈꯪꯗ
ꯑꯣ ꯑꯍꯥꯎ ꯑꯍꯥꯎꯕ ꯄꯨꯔꯑꯣ ꯔꯣꯝꯗꯒꯤ ꯇꯥꯕ꯭ꯔꯣ ꯇꯥꯎ ꯍꯜꯂꯣ
ꯇꯨ ꯂꯣꯏꯁꯜꯂꯒ
ꯈꯣꯟꯖꯦꯜꯁꯦ ꯌꯥꯝ ꯇꯞꯄꯦꯅꯦ ꯀꯃꯥꯏꯟ ꯇꯧꯕ꯭ꯔꯥ
ꯀꯔꯤꯑꯦꯕ
ꯍꯥ ꯈꯣꯟꯖꯦꯜꯁꯦ ꯅꯪꯒꯤ ꯏꯕꯥꯅꯤꯒꯤ ꯈꯣꯟꯖꯦꯜꯁꯦ ꯐꯖꯅ ꯇꯥꯗꯦꯕ ꯅꯦꯠꯋꯥꯛ ꯇꯠꯄꯣꯏ ꯑꯗꯨꯝ ꯇꯧꯔꯒ ꯂꯩꯌꯦꯕ
ꯑꯩ ꯑꯩꯒꯤꯔꯣ
ꯅꯪꯒꯤꯁꯨ ꯃꯔꯛ ꯃꯔꯛꯇ ꯅꯪꯒꯤꯁꯨ ꯅꯪꯒꯤꯁꯨ ꯈꯨꯟꯖꯦꯜ ꯐꯖꯟ ꯇꯥꯗꯕ
ꯑꯣ ꯑꯣ ꯅꯪ ꯑꯩꯒꯤ ꯑꯩꯒꯤ ꯈꯔ ꯅꯨꯡꯉꯥꯏꯇꯕꯀꯣ
ꯑꯣ
ꯑꯗꯨꯒꯤꯅꯤꯅꯦ ꯑꯩꯒꯤꯁꯤ ꯌꯥꯗꯧ ꯃꯥꯟꯗꯦ ꯑꯩꯗꯣ ꯆꯥꯔꯦ ꯍꯣꯏ
ꯀꯔꯤ ꯏꯟꯁꯥꯡ ꯆꯥꯔꯒꯦ
ꯉꯁꯤ ꯃꯥꯏꯔꯦꯟ ꯃꯅꯥꯗꯣ
ꯑꯁ ꯅꯣꯏꯗꯤ ꯆꯤꯡꯒꯤ ꯈꯛꯇꯥ ꯍꯥꯎꯔꯝꯅꯤꯅꯦ